ꯑꯦ ꯑꯥꯎꯝ ꯀꯩꯅꯣꯗꯤ ꯆꯍꯤ ꯑꯍꯨꯝ ꯀꯥꯏꯅꯒ ꯂꯩꯅꯩꯗꯅ ꯇꯧꯕꯗꯁꯨ ꯅꯣꯏꯒꯤꯗꯗꯤ ꯈꯪ ꯀꯃꯥꯏꯅ ꯑꯣꯏꯒꯦ
ꯑꯗꯨꯝ ꯃꯤꯅꯤꯃꯝꯗ ꯑꯍꯨꯝ ꯍꯥꯏꯌꯦ ꯑꯗꯨꯒ ꯑꯌꯥꯝꯕꯅ ꯃꯔꯤ ꯃꯉꯥꯃ ꯆꯪꯅꯕ꯭ꯔꯥꯗꯤ ꯈꯪꯗꯦꯀꯣ ꯍꯀ ꯃꯤꯅꯤꯃꯝ ꯗꯦꯠꯃꯥꯏꯅ ꯍꯥꯏ ꯑꯗꯨꯒ ꯄꯥꯔꯠ ꯇꯥꯏꯝ ꯑꯩꯈꯣꯏ ꯄꯥꯔꯠ ꯇꯥꯏꯝꯒ ꯐꯨꯜ ꯇꯥꯏꯝꯒ ꯑꯣꯞꯁꯟ ꯑꯅꯤ ꯄꯤꯍꯜꯂꯦꯕ ꯑꯗꯣ ꯑꯩ ꯐꯨꯜ ꯇꯥꯏꯝꯗ ꯑꯗꯨꯝ ꯑꯣꯞꯁꯟꯗꯣ ꯍꯧꯖꯤꯛ ꯐꯧꯒꯤꯗꯤ ꯑꯗꯨꯝ ꯂꯩꯔꯤꯌꯦ ꯑꯗꯨꯒ ꯐꯨꯜ ꯇꯥꯏꯝꯁꯦ ꯃꯣꯏ ꯃꯤꯅꯤꯃꯝꯗ ꯊ꯭ꯔꯤ ꯌꯔꯁ ꯍꯥꯏꯅ ꯑꯗꯨꯃꯥꯏꯅ ꯂꯩ ꯑꯗꯨꯒ ꯀꯩꯅꯣꯒꯤꯅ ꯄꯥꯔꯠ ꯇꯥꯏꯝꯒꯤꯅ ꯃꯣꯏ ꯄꯤꯔꯤꯁꯦ ꯁꯤꯛꯁ ꯇꯨ ꯁꯚꯦꯟ ꯌꯔꯁ ꯑꯗꯨꯃꯥꯏꯅ ꯍꯥꯏꯌꯦꯕ ꯑꯗꯨꯣ ꯁꯤꯛꯁ ꯁꯚꯦꯟ ꯌꯔꯁꯇꯨꯗꯤ ꯑꯗꯨꯝ ꯃꯣꯏꯅ ꯍꯥꯏꯗꯤ ꯑꯗꯨ ꯌꯥꯝ ꯀꯨꯏꯕꯗꯣ ꯇꯜꯂꯦꯅ ꯑꯩ ꯐꯨꯜ ꯇꯥꯏꯝꯗ ꯑꯗꯨꯝ ꯋꯥꯔꯁꯨ ꯋꯥꯔ ꯂꯣꯏꯊꯣꯛꯆꯔꯒꯦꯅ ꯐꯨꯜ ꯇꯥꯏꯝ ꯑꯗꯨꯝ ꯇꯧꯔꯕ
ꯑꯗꯨꯅꯦ ꯑꯗꯨꯅꯗꯤ ꯐꯩꯉꯣ ꯊ꯭ꯔꯤ ꯏꯔꯁꯇ ꯂꯣꯏꯁꯟꯅ ꯐꯩ ꯍꯥꯏꯕ
ꯑꯗꯨꯅꯦ ꯐꯥꯏꯚ ꯁꯤꯛꯁ ꯌꯔꯁ ꯍꯥꯏꯗꯤ ꯆꯍꯤ ꯇꯔꯨꯛ ꯇꯔꯦꯠ ꯂꯩꯕ ꯍꯥꯏꯗꯣ
ꯑꯗꯨꯅꯦ ꯍꯥꯏꯁꯦ ꯄꯨꯔꯥ ꯑꯁ ꯇꯟꯗꯜꯂꯛꯀꯅꯤꯉꯣ ꯂꯥꯏꯔꯤꯛ ꯄꯥꯕꯒ
ꯍꯧꯖꯤꯛ ꯐꯥꯎꯗ ꯄꯥꯗꯦꯀꯣ ꯑꯩ ꯀꯥꯏꯗꯩꯅꯣ ꯑꯔꯣꯏꯕꯤꯅꯦ ꯆꯠꯂꯨꯔꯅꯤ ꯋꯥꯔꯅꯤ ꯍꯥ
ꯍꯥꯏꯣ ꯍꯥꯏꯣ
ꯍꯣꯏ ꯆꯠꯂꯨꯔꯨꯔꯅꯤ ꯋꯥꯔꯅꯤ ꯇꯧꯔ ꯑꯗꯨꯝ ꯂꯥꯏꯔꯤꯛꯇꯣ ꯄꯥꯗꯦ ꯃꯣꯏ ꯂꯤꯇꯔꯦꯆꯔ ꯔꯤꯕꯚꯤꯌꯨ ꯈꯔ ꯌꯦꯡꯉꯒ ꯑꯇꯩ ꯑꯇꯣꯞꯄ ꯄꯥꯕ ꯉꯝꯗꯦꯕ
ꯎꯝ ꯄꯥꯕ ꯍꯥꯏꯁꯦ ꯁꯞꯖꯦꯛ ꯃꯔꯤꯃꯛ ꯀꯩꯅꯣ ꯇꯧꯕ꯭ꯔꯥꯕ ꯍꯥꯏꯗꯤ ꯑꯦꯛꯖꯥꯝ ꯊꯥꯗꯣꯏꯔꯕ ꯍꯧꯖꯤꯛ ꯅꯪꯒꯤꯗ ꯃꯔꯤꯅ ꯋꯥ
ꯊꯥꯗꯣꯏꯅꯦ ꯑꯗꯨꯗꯨꯒ ꯀꯝꯄ꯭ꯌꯨꯇꯔꯗꯨꯅ ꯄ꯭ꯔꯦꯛꯇꯤꯀꯦꯜ ꯑꯃ ꯌꯥꯎꯔꯦ
ꯑꯗꯨꯗꯤ ꯅꯪꯒꯤ ꯅꯪꯒꯤ ꯁꯨꯄꯔꯚꯥꯏꯖꯔꯒꯤ ꯃꯈꯥꯗ ꯂꯩꯕ ꯁꯕꯖꯦꯛꯇꯣ ꯅꯪꯅ ꯊꯥꯗꯣꯏꯅꯤꯅ
ꯃꯥꯏꯗꯅ ꯑꯃꯨꯛ ꯀꯩꯅꯣ ꯇꯧꯗꯕ ꯁꯨꯄꯔꯕꯥꯏꯖꯔ ꯃꯈꯥꯒꯤ ꯁꯞꯖꯦꯛꯇꯨꯅ ꯄ꯭ꯔꯖꯦꯟꯇꯦꯁꯟ ꯑꯣꯏꯅ ꯄꯤꯗꯣꯏ
ꯑꯣ ꯄ꯭ꯔꯖꯦꯟꯇꯦꯁꯟ ꯑꯣꯏꯅ ꯊꯥꯕ ꯅꯠꯇꯕ
ꯄꯤ ꯇꯤ ꯁꯥꯏꯠ ꯀꯩꯀꯩ ꯁꯦꯝꯃꯒꯩꯅ ꯀꯩ ꯍꯥꯏꯗꯣ ꯁꯤꯅꯤꯌꯔ ꯄ꯭ꯔꯣꯐꯦꯁꯔ ꯃꯌꯥꯝ ꯂꯥꯛꯑꯒ ꯑꯩ ꯇꯣꯄꯤꯛꯇꯨꯒꯤ ꯃꯔꯝ ꯅꯩꯅꯗꯣꯏꯅꯦꯕ ꯀꯃꯥꯏ ꯀꯥꯃꯥꯏ ꯇꯧꯕꯅꯣ ꯀꯣꯄ ꯅꯣꯗꯣ ꯃꯣꯏ ꯍꯪꯅꯤꯡꯕ ꯀꯣꯏꯁꯟ ꯑꯦꯅꯤ ꯍꯪꯉꯛꯀꯗꯣꯏꯅꯦ ꯑꯩꯉꯣꯟꯗ ꯑꯗꯨꯨꯃꯥꯏꯅ ꯣ
ꯑꯗꯨꯗꯤ ꯑꯁ ꯃꯀꯣꯛꯇꯩꯍꯧꯕꯗ ꯑꯗꯩ ꯂꯣꯏꯕꯣꯡ ꯑꯃꯨꯛ ꯄꯥꯗꯣꯏꯔꯥ ꯇꯧꯔꯤꯁꯦ
ꯄꯥꯗꯣꯏꯅꯦ ꯑꯁ ꯃꯣꯏꯅ ꯍꯥꯡꯉꯛꯄ ꯕꯦꯁꯤꯛ ꯑꯣꯏꯕꯒꯁꯨ ꯑꯩꯈꯣꯏꯅ ꯌꯦꯡꯁꯜꯂꯨꯗꯕ ꯈꯪꯗꯕꯁꯨ ꯃꯌꯥꯝ ꯌꯥꯎꯋꯦꯕꯀꯣ ꯑꯩ ꯍꯣꯏ ꯄ꯭ꯔꯦꯖꯦꯟꯇꯦꯁꯟ ꯑꯍꯨꯝꯂꯛ ꯁꯨꯔꯦ ꯄꯤꯈꯤꯕ
ꯀꯃꯥꯏ ꯀꯃꯥꯏ ꯇꯧꯒꯦ
ꯑꯍꯥꯟꯕꯗꯗꯤ ꯌꯥꯝ ꯊꯤ ꯅꯔꯕꯁ ꯆꯠꯂꯦ ꯀꯩꯅꯣ ꯇꯧꯒꯦ ꯀꯔꯤꯒꯤ ꯍꯪꯉꯛꯇ ꯅꯣ ꯈꯪꯕ꯭ꯔꯥ ꯑꯗꯨ ꯑꯍꯥꯟꯕꯗꯁꯨ ꯑꯗꯨꯝ ꯀꯣꯏꯁꯟꯗꯣ ꯐꯥꯅꯥꯌꯥꯝ ꯍꯪꯉꯦꯕ
ꯋꯥ ꯀꯔꯤꯅꯨ ꯑꯩ ꯀꯞ ꯅꯤꯡꯉꯦ ꯏꯍꯥ-ꯍꯥ
ꯋꯥꯏ ꯍꯥꯏꯕ ꯇꯥꯁꯦꯡꯅ ꯍꯥꯏꯔꯒꯗꯤ ꯑꯗꯨꯒ-ꯑꯗꯨꯝ ꯁꯦꯀꯦꯟ ꯇꯥꯏꯝꯗꯩꯗꯤ ꯈꯔ ꯏꯁꯥꯗꯣ ꯔꯤꯂꯦꯛꯁ ꯇꯧꯔꯛꯑꯦ ꯍꯥꯏꯗꯤ ꯃꯃꯥꯡꯗ ꯄꯤꯗ꯭ꯔꯝꯅꯤꯅ ꯑꯗꯨꯒ ꯊꯥ- ꯊꯥ ꯈꯨꯗꯤꯡꯒꯤ ꯄꯤꯗꯣꯏꯅꯦꯕ
ꯍꯥꯏꯗꯤ ꯃꯣꯏꯅ ꯇꯣꯄꯤꯛꯇꯣ ꯈꯜꯂꯛꯄ꯭ꯔꯥ ꯅꯠꯇ꯭ꯔꯒꯅ ꯑꯩꯅ ꯊꯤꯖꯗꯣꯏꯔꯣ ꯋꯩꯅꯣ
ꯅꯠꯇꯦ-ꯅꯠꯇꯦ ꯑꯩꯅ ꯇꯧꯔꯤꯕꯗꯣ ꯑꯗꯨꯗ ꯑꯍꯥꯟꯕ ꯑꯩꯈꯣꯏ ꯐꯥꯔꯁꯀꯤꯗꯨꯗ ꯑꯩ ꯇꯣꯄꯤꯛꯁꯤꯅꯤ ꯑꯗꯤꯒꯤꯗꯤ ꯑꯩ ꯁꯨꯄꯔꯕꯥꯏꯖꯔ ꯃꯛ ꯑꯩ ꯁꯨꯄꯔꯕꯥꯏꯖꯔ ꯃꯃꯤꯡꯁꯤ ꯀꯧꯏ ꯑꯗꯒꯤ ꯑꯩ-ꯑꯩꯅ ꯇꯧꯗꯧꯕ ꯇꯣꯄꯤꯛꯁꯦ ꯑꯩꯒꯤ ꯑꯦꯝꯁꯦ ꯍꯥꯏ ꯇꯔꯦ ꯑꯣꯞꯖꯦꯛꯇꯤꯞ ꯀꯩꯀꯥꯗꯣ ꯈꯔ ꯍꯥꯏꯔꯅꯤ ꯀꯃꯥꯏꯅ ꯇꯧꯔꯒ ꯑꯠ ꯑꯗꯨꯏ ꯃꯔꯝꯗ ꯈꯔ ꯍꯥꯏꯕ ꯀꯥꯟꯗꯨꯗ ꯃꯣꯏꯅ ꯑꯩ ꯃꯅꯤꯄꯨꯔꯒꯤ ꯀꯩꯅꯣꯗ ꯇꯧꯕꯅꯦꯕ ꯏꯀꯥꯅꯃꯤ ꯁꯣꯁꯥꯏꯇꯤ ꯑꯦꯒꯥꯔ-ꯑꯦꯒꯔꯤꯌꯟꯔꯣꯝꯗ ꯕꯦꯁ ꯇꯧꯔꯒ
ꯎꯝ
ꯑꯗꯨ ꯇꯧꯕ ꯀꯥꯟꯗꯨꯗ ꯑꯥ ꯏꯀꯥꯅꯃꯤ ꯀꯃꯥꯏꯅ ꯇꯧꯔꯝꯕ ꯈꯣꯠꯂꯝꯕ ꯑꯗꯨꯒꯨꯝꯕꯒꯤ ꯒꯤ ꯀꯩ-ꯀꯌꯥꯝ ꯄꯥꯔꯦ ꯈꯣꯠꯂꯦ ꯀꯩ-ꯀꯩ ꯗꯤꯐ꯭ꯔꯦꯟꯁ ꯎꯕ ꯐꯪꯉꯦ ꯀꯥꯏꯅꯒ ꯐꯪꯉꯦꯕꯀꯣ ꯃꯔꯣꯏ ꯃꯔꯤ ꯂꯩꯅꯅ ꯍꯥꯏ ꯇꯥꯔꯦ ꯑꯗꯨꯃꯥꯏꯅ ꯑꯩꯒꯤ ꯇꯣꯄꯤꯠꯇꯨꯒ ꯑꯗꯨꯝ ꯃꯔꯤ ꯂꯩꯅꯅ ꯐꯪꯉꯦ
ꯍꯥꯏꯗꯤ ꯑꯗꯨꯗꯤ ꯔꯤꯁ꯭ꯔꯆ ꯇꯧꯕꯒ ꯆꯞ ꯃꯥꯟꯅꯗ꯭ꯔꯣ ꯀꯩꯅꯣ ꯑꯩ ꯒ꯭ꯌꯥꯟ ꯇꯥꯗꯤ
ꯍꯣꯏ ꯍꯥꯏꯐꯦꯠ ꯁꯨꯝ ꯇ꯭ꯔꯦꯅꯤꯡꯒꯤ ꯋꯥꯅꯤꯗ ꯑꯗꯨ ꯗꯥꯏꯔꯦꯛ ꯔꯤꯁ꯭ꯔꯁ ꯔꯣꯝꯗ ꯐꯣꯀꯁ ꯇꯧꯕꯔꯤ ꯍꯧꯗ꯭ꯔꯤꯕꯀꯣ
ꯑꯗꯨꯗꯤ ꯀꯩꯗꯅꯣ ꯃꯣꯏꯅ ꯄꯤꯍꯜꯂꯤꯖꯦ
ꯁꯨꯝ ꯍꯥꯏꯗꯤ ꯑꯩꯅ ꯍꯧꯖꯤꯛ-ꯍꯧꯖꯤꯛ ꯀꯩ ꯇꯧꯔꯤꯒꯦ ꯈꯣꯠꯂꯤꯒꯦꯅ ꯁꯨꯝ ꯍꯪꯕꯗꯣ ꯂꯥꯏꯔꯤꯛ ꯀꯔꯤ-ꯀꯔꯤ ꯄꯥꯔꯤ ꯑꯗꯒꯤꯗꯤ ꯂꯥꯏꯕ꯭ꯔꯦꯔꯤ ꯚꯤꯖꯤꯠ ꯆꯠꯄ꯭ꯔꯥ ꯑꯗꯩ ꯑꯥꯔꯀꯥꯏꯕꯀꯨꯝꯕ ꯆꯠꯄ꯭ꯔꯥ ꯈꯣꯠꯄ꯭ꯔꯥ ꯑꯗꯨꯒꯨꯝꯕ ꯍꯥꯏꯗꯤ ꯏꯁꯝ ꯁꯝꯅ ꯑꯩꯈꯣꯏ ꯅꯨꯡꯇꯤꯖꯥꯏꯒꯤ ꯀ꯭ꯂꯥꯁ ꯇꯧꯗꯦꯕꯀꯣ ꯅꯨꯡꯇꯤꯖꯥꯏ ꯀ꯭ꯂꯥꯁ ꯇꯧꯗꯝꯅꯤꯅ ꯃꯣꯏ ꯏꯟꯇꯥꯔꯦꯛꯁꯟꯗꯣ ꯀꯩ ꯍꯥꯏꯗꯣꯏꯅꯣ ꯑꯥ ꯏꯟꯇꯥꯔꯦꯛꯁꯟꯗꯣ ꯑꯗꯨꯝ ꯊꯝꯅꯕ ꯍꯥꯏꯅ ꯁꯤꯡ ꯊꯥ- ꯊꯥꯒꯤ ꯃꯤꯇꯤꯡ ꯇꯧꯕꯩ ꯋꯥꯅꯤꯗꯥ ꯃꯌꯥꯝ ꯄꯨꯟ ꯄꯨꯟꯃꯤꯟꯅꯕ ꯍꯥꯏꯇꯥꯔꯦ ꯁꯨꯝ ꯏꯁꯝ-ꯁꯝ ꯂꯥꯞꯊꯣꯛꯈꯤꯗꯅꯕ ꯑꯗꯩ ꯋꯥ
ꯐꯥꯖꯔꯦꯅꯦ ꯑꯗꯨꯗꯤ ꯐꯖꯅ ꯄꯥꯗꯕꯗꯤ ꯌꯥꯔꯣꯏ
ꯍꯣꯏ ꯃꯣꯏ ꯑꯍꯟ ꯃꯌꯥꯝ ꯑꯃ ꯍꯥꯏꯗꯤ ꯑꯈꯪ ꯑꯍꯩ ꯃꯌꯥꯝ ꯑꯃ ꯄꯨꯟꯖꯤꯟꯂꯛꯇꯣꯏꯅꯤꯅ ꯑꯃꯅ ꯑꯃꯨꯛ ꯊꯣꯝꯖꯤꯜꯂꯛꯀꯅꯤ ꯀꯣꯏꯁꯟ ꯑꯗꯣ ꯑꯩꯈꯣꯏꯗꯤ ꯑꯅꯧꯕ ꯆꯪꯉꯛꯇ ꯉꯥꯏꯔꯤꯅꯤꯅ ꯄꯨꯔ ꯉꯥꯎꯕꯤꯅꯦꯕ
ꯀꯥꯃꯥꯏ ꯇꯧꯗꯨꯏꯅꯣ ꯑꯟꯁ꯭ꯔꯗꯣ
ꯑꯣꯏ ꯑꯗꯨ ꯑꯗꯨꯗ ꯕꯦꯛ ꯆꯥꯕꯖꯨ ꯌꯥꯎ ꯃꯥꯜꯂꯦꯕ ꯍꯡ ꯑꯗꯨꯝ ꯍꯪꯉꯤ ꯈꯨꯗꯤꯡꯒꯤ ꯈꯨꯝꯗ꯭ꯔꯝꯅꯦ
ꯑꯩ ꯉꯝꯃꯔꯣꯏꯌꯦ ꯑꯩ ꯀꯞꯄꯨꯈꯤꯒꯦ ꯑꯝꯇ
ꯍꯥꯏꯗꯤ ꯀꯟꯐꯤꯗꯦꯟꯁ ꯀꯨꯝꯕꯒ ꯁꯨꯝ ꯏꯁꯥꯗ ꯀꯟꯐꯤꯗꯦꯟꯁꯇꯣ ꯌꯥꯎꯖꯕ ꯇꯥꯔꯗꯤ ꯃꯣꯏ ꯑꯗꯨꯝ ꯈꯪꯉꯝꯒꯅꯦꯕ ꯁꯤꯒꯤ ꯑꯉꯥꯡꯁꯤ ꯌꯥꯔꯣꯏ ꯈꯣꯠꯂꯣꯏꯅ ꯑꯗꯨꯗꯨꯅ ꯃꯣꯏ ꯕꯦꯛ ꯄꯤꯔꯛꯄꯖꯥꯠꯅꯦꯕ
ꯍꯩꯃꯥ ꯀꯔꯤꯅꯣ ꯍꯥꯏꯁꯤꯕꯣ
ꯈꯪꯗꯦ ꯑꯗꯨꯃꯥꯏꯅ ꯇꯧꯋꯦ ꯑꯗꯣ ꯍꯧꯖꯤꯛ ꯐꯥꯎ ꯀꯣꯔ꯭ꯁ ꯋꯥꯔꯛꯁꯦ ꯀꯣꯔ꯭ꯁ ꯋꯥꯛꯄꯥꯎ ꯑꯣꯏꯗ꯭ꯔꯤꯀꯣ ꯑꯗꯨꯝ ꯃꯣꯏ ꯑꯗꯨꯝ ꯈꯔ ꯑꯣꯠꯄ ꯍꯧꯋꯦ ꯍꯥꯏꯇꯥꯔꯦ ꯑꯗꯨꯝ
ꯑꯩ ꯈꯜꯂꯨ-ꯈꯜꯂꯨꯔꯒ ꯁꯨꯝ ꯇꯟ ꯖꯜꯂꯦ
ꯑꯗꯣ ꯑꯗꯨꯝ ꯖꯔꯅꯤ ꯅꯨꯡꯉꯥꯏꯕꯖꯥꯅꯤꯗ ꯑꯗꯨꯝ ꯍꯥꯏꯗꯤ ꯎꯝ ꯀꯃꯥꯏ ꯍꯥꯏꯅꯤ ꯎꯝ ꯑꯦꯛꯁꯄꯤꯔꯦꯟꯁꯄꯨꯗꯤ ꯑꯗꯨꯝ ꯈꯔ-ꯈꯔ ꯑꯗꯨꯝ ꯂꯩꯕꯗꯨꯗꯤ ꯍꯧꯔꯛꯑꯦ ꯑꯗꯨꯒ ꯑꯥ ꯌꯥꯝ ꯍꯦꯟꯅ ꯄ꯭ꯔꯦꯁꯔ ꯌꯥꯝ ꯄꯤꯕꯗꯨ-ꯄꯤꯕꯛꯇꯤ ꯇꯧꯗꯤꯕ ꯍꯧꯖꯤꯛ ꯐꯥꯎꯕꯤꯗꯤ ꯑꯗꯨꯒ ꯑꯥ ꯌꯨꯅꯤꯚꯔꯁꯤꯇꯤꯒꯗꯨ ꯆꯠꯂꯒ ꯉꯁꯤꯗꯤ ꯍꯌꯦꯡ ꯂꯥꯛꯑꯣ ꯀꯥꯏꯅꯒ ꯗꯦꯠꯁꯦ ꯃꯣꯏ ꯏꯃꯦꯜꯗ ꯊꯥꯔꯛꯑꯅꯤ꯫ ꯑꯗꯨꯒ ꯂꯥꯛꯀꯩ ꯂꯥꯛ ꯀꯩ ꯂꯥꯛꯑꯒ ꯄꯨꯡ ꯃꯥꯄꯟꯗꯒ ꯂꯥꯛꯑꯝꯗꯣꯏꯅ ꯂꯥꯛ ꯀꯩ ꯂꯥꯛꯑꯒ ꯑꯥ ꯃꯣꯏꯅ ꯃꯤꯇꯤꯡ ꯇꯧ ꯂꯩꯔꯒ ꯄꯨꯡ ꯃꯔꯤꯐꯧꯀꯁꯦ ꯏꯊꯟꯇ ꯐꯝꯑꯒꯗ ꯊꯝꯃꯝꯗꯣꯏꯅꯦꯕ꯫
ꯀꯔꯤꯅꯣ ꯍꯥꯏꯁꯤ ꯁꯤꯕꯣ
ꯃꯤꯇꯤꯡ ꯂꯩꯔꯤꯒ ꯍꯥꯏꯔꯒ ꯎꯅꯍꯜꯂꯣꯏꯗꯣꯏꯅꯦ ꯁꯨ ꯚꯥꯏꯖꯔꯒꯁꯦ ꯊꯧꯑꯣꯏꯒꯤ ꯂꯥꯛꯍꯜꯂꯒ ꯑꯗꯨ ꯀꯥꯟꯗꯨꯗꯤ ꯌꯥꯝ ꯊꯤ ꯁꯥꯎꯅꯤꯡꯑꯖꯥꯠꯅꯤ ꯉꯁꯤꯁꯨ ꯇꯧꯋꯦꯕ ꯏꯃꯥꯟꯅꯕꯤ ꯃ ꯃꯥꯡꯒꯤ ꯃꯤꯇꯤꯡꯗꯣ ꯉꯁꯤ ꯃꯣꯏ ꯗꯦꯠ ꯃꯥꯟꯅꯗꯕ ꯌꯥꯎꯑꫭꯕꯀꫭ ꯄꯤꯌꯨꯗꯣ꯫
ꯎꯝ
ꯃꯥꯏ ꯉꯁꯤ ꯇꯥ ꯃꯥꯜꯂꯦ ꯑꯗꯨꯗ ꯍꯥꯏꯐꯦꯠ ꯌꯦꯡꯕ ꯂꯥꯛꯑꯣ ꯈꯣꯠꯂꫭ ꯃꯥꯗꯨ ꯅꯔꯕꯁ ꯆꯠꯂꯦ ꯍꯥꯏ ꯑꯩꯁꯨ ꯂꯥꯛꯄꯤꯌꯣ ꯈꯣꯠꯄꯤꯌꯣꯅ ꯁꯨꯝ ꯇꯧꯕꯗꯨꯗ ꯑꯩꯁꯨ ꯆꯠꯂꯨꯔꯦ ꯑꯗꯨꯗꯨꯒ ꯆꯠꯂꯨꯔꯒ ꯄꯨꯡ ꯑꯃꯗ ꯂꯩꯕ ꯃꯤ ꯀꯩꯅꯣꯅꯦꯕ ꯄ꯭ꯔꯖꯦꯟꯇꯦꯁꯟꯅꯦ ꯑꯗꯨꯗꯨꯒ ꯊꯑꯣꯏ ꯂꯥꯛꯑꯦ ꯄꯨꯡ ꯑꯃ ꯅꯪꯅꯕ ꯂꯟꯁꯆꯛꯑꯦ ꯑꯗꯨꯗꯨꯒ ꯁꯨꯄꯔꯕꯥꯏꯖꯔꯗꯨꯅ ꯑꯥ ꯃꯤꯇꯤꯡ ꯆꯠꯈ꯭ꯔꯦ ꯇꯧꯋꯦ ꯁꯨꯡꯊꫭꯛ ꯊꯣꯛꯂꯛꯇ꯭ꯔꯥ ꯄꯨꯡ ꯃꯔꯤꯗꯨ ꯂꯩꯔꯦ꯫
ꯀꯩꯅꯣ ꯀꯩ ꯆꯥꯟꯅꯔꯤꯒꯦ ꯁꯤꯕꯣ꯫ ꯀꯔꯤ ꯆꯥꯟꯅꯔꯤꯒꯦ ꯍꯥꯏꯕ꯫
ꯑꯗꯨꯅꯦ ꯑꯗꯨꯗꯨꯒ ꯀꯩ ꯍꯥꯏꯒꯦ ꯄ꯭ꯔꯖꯦꯟꯇꯦꯁꯟ ꯄꯤꯗꯕꯤꯗ ꯑꯥ ꯌꯣꯔ ꯄ꯭ꯔꯖꯦꯟꯇꯦꯁꯟ ꯁꯦꯇꯤꯁꯐꯦꯛꯇꯔꯤ ꯏꯔꯛꯑꯣꯅ ꯄ꯭ꯔꯤꯟ ꯑꯥꯎꯠꯇꯣ ꯆꯦ ꯃꯔꯤ ꯃꯉꯥ ꯅꯝꯊꯣꯛꯍꯜꯂꯒ ꯑꯗꯨꯃꯥꯏꯅ ꯇꯧꯔꯒ ꯃꯟꯗꯦꯗ ꯁꯃꯤꯠ ꯇꯧꯔꯛꯑꫭꯌꯦ꯫ ꯃꯟꯗꯦꯗ ꯁꯨꯃꯤꯠ ꯇꯧꯔꯛꯑꫭꯌꯦ ꯑꯗꯨꯒ ꯀꯣꯏꯁꯟꯒ ꯀꯃꯥꯏꯅ ꯇꯧꯔꯅꯤ
ꯀꯩ ꯅꯨꯡꯁꯤꯔꯤꯕ ꯑꯗꯨꯗꯤ꯫
ꯑꯗꯨꯅꯦ ꯂꯥꯛꯀꯦ ꯂꯥꯛꯑꯒ ꯑꯩꯒꯤꯕꯨꯗꯤ ꯅꯠꯇꯦꯀꯣ ꯏꯃꯥꯟꯅꯕꯤꯗꯨꯅꯦ ꯑꯗꯨꯒ ꯑꯩꯈꯣꯏꯒꯤꯗꯤ ꯗꯦꯠ ꯊꯥꯔꯇꯤꯗ ꯐꯤꯛꯁ ꯇꯧꯋꯦꯕ ꯃꯥꯒꯤꯅ ꯑꯃꯨꯛ ꯃꯃꯥꯡꯗ ꯄꯤꯍꯧꯗꯕ ꯍꯥꯏꯇꯥꯔꯦ ꯃꯃꯥꯡ ꯄꯤꯍꯧꯗꯕꯗꯨꯗ ꯃꯥ ꯃꯔꯛꯇ ꯍꯥꯏꯔꯛꯖꯥꯠꯅꯤ꯫
ꯎꯝ
ꯆꯠꯂꯨꯕꯅꯦ ꯔꯤꯄ꯭ꯔꯖꯦꯟꯇꯦꯁꯟ ꯄꯤꯕ ꯇꯥꯒꯦꯅ ꯇꯧꯔꯒ ꯇꯥꯗ꯭ꯔꯦ ꯑꯗꯨꯝ꯫
ꯏꯃꯥ ꯀꯩꯅꯣ ꯑꯗꯨꯗꯤ ꯃꯥꯗꯣꯃꫭꯏ ꯑꯣꯖꯥꯗꯨꯅ ꯇꯧꯔꯒ ꯕꯦꯛ ꯆꯥꯍꯟꯕꯒꯤ ꯇꯥꯏꯞꯇꯒ ꯇꯧꯔꯛꯇ꯭ꯔꯣ ꯑꯗꯨꯗꯤ꯫
ꯑ ꯑꯗꯨꯝ ꯃꯣꯏ ꯑꯗꯨꯃꯥꯏꯅ ꯅꯦꯒ꯭ꯂꯦꯛ ꯆꯥꯕ ꯑꯣꯖꯥ ꯁꯨꯄꯔꯕꯥꯏꯖꯔ ꯅꯦꯒ꯭ꯂꯦꯛ ꯆꯥꯕꯁꯨ ꯌꯥꯝ ꯌꯥꯎꯋꯤꯗ ꯑꯩꯈꯣꯏꯒꯤ ꯁꯇ꯭ꯔꯤꯛ ꯑꯣꯏꯕꯁꯨ ꯌꯥꯎꯏ ꯑꯗꯒꯤꯗꯤ ꯐꯖꯅ ꯀꯩ ꯍꯥꯏꯅꯤ ꯑꯥ ꯁ꯭ꯀꯣꯂꯔꯗꯣ ꯐꯖꯅ ꯈꯪꯕꯤꯕꯁꯨ ꯌꯥꯎꯋꯦꯕꯀꯣ꯫
ꯎꯝ
ꯑꯗꯨꯒ ꯁꯨꯄꯔꯕꯥꯏꯖꯔꯅ ꯅꯦꯒꯜꯦꯛ ꯆꯥꯕꯁꯨ ꯌꯥꯎꯑꯦ
ꯇꯤ ꯌꯥꯝꯅ ꯑꯥꯗꯨꯗꯤ ꯑꯁ ꯑ ꯑꯩꯃ ꯊ ꯁꯥꯏ ꯈꯜꯂꯨꯔꯒ
ꯑꯗꯨꯅꯦ ꯑꯗꯨ ꯀꯃꯥꯏꯟ ꯇꯧꯋꯦ ꯈꯪꯗꯦ ꯍꯧꯖꯤꯛ ꯐꯥꯎꯒꯤ ꯑꯗꯨꯃꯥꯏꯅ
ꯑꯩ ꯑꯦꯛꯖꯥꯝ ꯊꯥ ꯊꯥꯗꯨꯏꯁꯤꯅ ꯄꯦꯄꯔ ꯀꯌꯥꯅꯣ ꯍꯥꯏꯗꯤ ꯑꯃꯅ ꯄ꯭ꯔꯖꯦꯟꯇꯦꯁꯟ ꯄꯤꯍꯜꯂꯅꯤꯅ ꯃꯔꯤ ꯇꯝꯃꯦꯗꯅ ꯑꯍꯨꯝꯅꯦꯕ ꯊꯥꯗꯣꯏꯁꯦ ꯏꯗꯣꯏꯁꯦ ꯔꯤꯁꯔꯆ ꯃꯦꯊꯣꯂꯣ ꯑꯃꯅꯥ ꯀꯔꯤ
ꯀꯝꯄꯌꯨꯇꯔ ꯑꯦꯄ꯭ꯂꯤꯀꯦꯁꯟ ꯑꯝꯅꯦ
ꯀꯝꯄ꯭ꯌꯨꯇꯔ ꯑꯦꯄ꯭ꯂꯤꯀꯦꯁꯟꯁꯤꯅ ꯀꯩ ꯇꯝꯃꯤꯅꯣ꯫
ꯀꯝꯄ꯭ꯌꯨꯇꯔꯁꯦ ꯑꯩꯈꯣꯏꯅ ꯍꯥꯏꯗꯤ ꯍꯥꯏꯗꯤꯡ ꯐꯦꯁꯦꯁꯦ ꯀꯩ ꯏꯔꯛꯄ ꯈꯣꯠꯄ ꯊꯣꯛꯧꯂꯛꯀꯅꯤꯗꯅꯀꯣ ꯑꯗꯩ ꯖꯔꯅꯦꯜ ꯑꯥꯔꯇꯤꯀꯜ ꯃꯌꯥꯝ ꯑꯃ ꯏꯔꯛꯀꯅꯤꯗꯅ꯫ ꯑ ꯑꯦꯛꯁꯦꯜ ꯋꯥꯔꯛ ꯑꯗꯒꯤꯗꯤ ꯑꯦꯝ ꯑꯦꯁ ꯋꯥꯔꯗ ꯀꯩꯀꯩ ꯃꯌꯥꯝ ꯄꯤ ꯄꯤ ꯇꯤ ꯀꯩꯒꯤ ꯃꯌꯥꯝ ꯍꯥꯏꯗꯤ ꯇꯥꯏꯄꯤꯡꯒꯤ ꯀꯩꯒꯤ ꯇꯧꯔꯛ ꯍꯥꯏꯗꯤ ꯀꯝꯄ꯭ꯌꯨꯇꯔ ꯁꯤꯖꯤꯟꯅꯂꯥꯛꯛꯇꯣꯏꯅꯦꯕ
ꯎꯝ
ꯅꯕꯗꯨꯗ ꯑꯗꯨꯒꯤ ꯁꯨꯝ ꯅꯤꯌꯣꯝ ꯍꯥꯏꯇꯥꯔꯦ ꯑꯥ ꯄ꯭ꯔꯦꯛꯇꯤꯀꯦꯜ ꯌꯥꯎꯋꯦ ꯁꯧꯔꯤ ꯈꯔ ꯑꯃ ꯑꯗꯨꯒ ꯄ꯭ꯔꯦꯛꯇꯤꯀꯦꯜ ꯈꯔ ꯑꯃ
ꯎꯝ ꯎꯝ ꯑꯃꯗꯨꯅꯏ ꯀꯔꯝꯕ
ꯑꯃꯗꯨꯅ ꯑꯩꯈꯣꯏꯒꯤ ꯗꯤꯄꯥꯔꯠꯃꯦꯟꯇꯦꯜꯒꯤ ꯑꯣꯏꯕ ꯃꯌꯥꯝ ꯄꯨꯂꯞ ꯇꯝꯃꯤꯟꯅꯕ ꯍꯥꯏꯇꯥꯔꯦ
ꯄꯨꯂꯞ ꯇꯝꯃꯤꯟꯅꯕꯁꯦ ꯍꯥꯏ ꯃꯥꯁꯇꯔꯁꯦ ꯇꯧꯔꯛꯈꯤꯕꯗꯨꯔꯣ
ꯃꯣꯏ ꯁꯤꯂꯦꯕꯁꯀꯤꯤ ꯑꯗꯨꯒ ꯈꯤꯇꯪ ꯄꯥꯁ ꯑꯣꯏꯊꯣꯛꯑꯦ ꯀꯩꯅꯣꯗꯨꯗꯩ ꯑꯩꯈꯣꯏ ꯃꯥꯁꯇꯔ ꯇꯝꯃꯛꯛꯄꯗꯣ ꯑꯗꯨꯗꯒꯤ
ꯑꯣꯏꯊꯣꯛꯑꯦ ꯍꯥꯏꯗꯤ ꯍꯥꯏꯗꯤ ꯈꯈꯤꯇꯪ ꯍꯥꯏꯔꯛꯎꯅꯦ ꯑꯩ
ꯇꯝꯗꯣꯏꯅꯦꯕ ꯑꯗꯨꯗꯨꯒ ꯑꯗꯨꯝ ꯑꯩꯈꯣꯏ ꯏꯁꯥ ꯏꯁꯥꯒꯤ ꯗꯤꯄꯥꯔꯠꯃꯦꯟꯇꯦꯜꯒꯤ ꯑꯣꯏꯕ ꯁꯕꯖꯦꯛꯇꯨꯒ ꯆꯥꯟꯅꯕ ꯍꯥꯏꯇꯥꯔꯦ
ꯎꯝ ꯎꯝ ꯍꯥꯏꯗꯤ ꯃꯥꯁꯇꯔ ꯁ ꯄꯦꯄꯔ ꯃꯉꯥ ꯁꯦꯃꯦꯁꯔ ꯑꯃꯗ ꯃꯉꯥ ꯑꯉꯨ ꯇꯃꯤꯟꯅ
ꯑꯥ
ꯑꯗꯨꯃꯥꯏꯅ
ꯑꯗꯨꯃꯥꯏꯅꯗꯤ ꯇꯧꯗ꯭ꯔꯦ ꯑꯗꯨꯝ ꯌꯨꯅꯤꯠ ꯄꯦꯄꯔ ꯍꯧꯖꯤꯛꯀꯤ ꯄꯦꯄꯔꯁꯤꯗ ꯌꯨꯅꯤꯠ ꯃꯔꯤꯃꯨꯛ ꯈꯥꯏꯗꯣꯛꯑꯦ ꯑꯗꯨꯗꯨꯒ ꯄꯦꯄꯔ ꯑꯝꯇꯪ ꯇꯝꯕꯩ ꯋꯥꯟꯗ ꯄꯦꯄꯔ ꯃꯔꯤ ꯃꯉꯥ ꯑꯣꯏꯅꯗꯤ ꯇꯝꯗ꯭ꯔꯦ
ꯎꯝꯍꯨꯝ ꯍꯥꯏꯗꯤ ꯄꯦꯄꯔ ꯇꯔꯥꯃꯉꯥꯃꯨꯛꯇꯃꯩꯅ ꯄꯨꯂꯞꯅ ꯑꯗꯨꯗꯣ ꯃꯔꯤ ꯀꯈ ꯇꯣꯏꯔꯥꯕ
ꯑ ꯅꯠꯇꯦ ꯅꯠꯇꯦ ꯎꯅꯤꯠ ꯃꯔꯤꯃꯨꯛ
ꯌꯅꯤꯠ ꯃꯔꯤꯃꯛ
ꯑꯥ ꯀꯩꯁꯥꯝ ꯍꯥꯏꯅ ꯂꯨꯅꯗꯤ ꯇꯝꯗꯦꯕ ꯑꯩꯈꯣꯏꯒꯤ ꯍꯤꯁꯇ꯭ꯔꯤ ꯍꯥꯏꯔꯒ ꯍꯛꯇ ꯑꯩꯈꯣꯏ ꯃꯆꯥꯥ ꯇꯔꯥꯃꯨꯝꯐꯨꯗꯗꯤ ꯑꯗꯨꯝ ꯌꯥꯝ ꯂꯨꯁꯜꯂꯦꯕꯀꯣ
ꯎꯝ
ꯁꯤ ꯍꯧꯖꯤꯛ ꯇꯝꯃꯤꯁꯤꯅ ꯑꯥꯏꯗꯤꯌꯣꯂꯣꯖꯤꯒꯨꯝꯕ ꯍꯥꯏꯗꯤ ꯃꯥꯔꯁꯤꯁ ꯑꯥꯏꯗꯌꯣꯂꯣꯖꯤ ꯑꯗꯒꯤꯗꯤ ꯀꯣꯁꯇꯤꯕꯤꯖꯝꯅ ꯀꯩꯅꯣ ꯑꯗꯒꯤꯗꯤ ꯍꯤꯁꯇ꯭ꯔꯤ ꯑꯦꯁ ꯁꯥꯏꯟꯁ ꯑꯥꯔꯠꯁꯀ ꯇꯧꯕꯗꯣ ꯑꯗꯨ ꯒꯨꯝꯕ ꯑꯗꯨꯝ ꯌꯥꯝ ꯍꯦꯟꯅ ꯗꯤꯞ ꯑꯣꯏꯅꯗꯤ ꯇꯧꯗ꯭ꯔꯦ
ꯎꯝ ꯍꯝ ꯐꯩꯅꯦ ꯑꯗꯨꯅ
ꯑꯥ ꯑꯗꯨ ꯑꯗꯨꯅ ꯄꯦꯄꯔ ꯑꯃ ꯑꯣꯏꯍꯟꯈꯤꯕ ꯗꯤꯄꯥꯔꯠꯃꯦꯟꯒꯤ ꯑꯣꯏꯅ
ꯎꯝ ꯑꯗꯨꯅꯤ ꯑꯇꯩ ꯋꯥꯔꯤ ꯑꯃꯨꯛ ꯂꯦꯔꯛ ꯑꯣ
ꯇꯩꯋꯥꯔꯤꯁꯦ ꯀꯩꯁꯥꯖꯤ ꯑꯇꯩ ꯑꯗꯣ ꯑ ꯍꯥꯏꯗꯤ ꯑꯇꯣꯞꯄ ꯑꯦꯛꯖꯥꯝꯁꯨ ꯑꯗꯨꯝ ꯄ꯭ꯔꯤꯄꯦꯌꯔ ꯇꯧꯁꯜꯂꯣ
ꯇꯧꯁꯟꯕꯔꯣ
ꯑꯥ ꯍꯥꯏꯗꯤ ꯀꯩꯅꯣꯗꯪ ꯅꯠꯇꯕꯤꯗ ꯃꯦꯠ ꯈꯤꯇꯪ ꯅꯠꯇꯕꯤꯗ ꯑꯇꯣꯞꯄ ꯄꯥꯕ ꯌꯥꯕ ꯑꯣꯏꯇꯥꯔꯦ ꯑꯗꯨꯝ ꯄꯁꯜꯂꯣꯧꯕ ꯑꯩꯁꯨ ꯑꯗꯨꯃꯥꯏꯅ ꯄ꯭ꯔꯤꯄꯦꯌꯔ ꯇꯧꯁꯦꯅ ꯇꯧꯕꯅꯦ
ꯑꯗꯨ ꯌꯥꯕꯨꯗꯤ ꯌꯥꯏ ꯑꯣ ꯀꯃꯥꯏꯅ ꯇꯧꯗꯣꯏꯅꯣ ꯈꯪꯗꯌꯦ ꯑꯩ ꯄꯨ ꯄꯨꯔꯥ ꯀꯔꯝꯕꯗ ꯑꯣꯟꯁꯤꯟꯗꯣꯏꯅꯣꯁꯦ ꯈꯪꯗꯔꯦ ꯍꯥꯏꯕ
ꯍꯥꯏꯗꯤ ꯑꯦ ꯀꯩꯅꯣꯗ ꯑꯦꯀꯥꯗꯃꯤꯌꯥꯗꯣ ꯑꯗꯨꯝ ꯂꯩꯅꯤꯡꯕꯩ ꯋꯥꯔꯕ
ꯍꯣ ꯍꯣ ꯍꯣ ꯑꯗꯨꯗ ꯂꯩꯅꯤꯡꯉꯦꯕ ꯑꯩꯗꯣ
ꯑꯗꯨ ꯆꯥ ꯑꯗꯨ ꯅꯦꯠ ꯐꯣꯀꯁ ꯇ ꯌꯥ
ꯑꯗꯨꯅꯦ ꯑꯗꯣ ꯑꯩꯈꯣꯏ ꯃꯣꯏꯅꯗꯤ ꯑꯃꯨꯛ ꯊꯕꯛ ꯑꯦꯛꯖꯥꯝ ꯊꯥꯔꯣ ꯈꯣꯠꯂꯣ ꯀꯥꯏꯅꯒ ꯇꯧꯕꯗꯣ
ꯇꯧꯋꯦ ꯇꯧꯋꯦ ꯑꯗꯨꯣ ꯄꯦꯔꯦꯟꯁꯀꯤ ꯍꯥꯎꯠꯅꯕꯤꯅꯤꯗꯅ ꯑꯗꯨꯅꯦ ꯃꯣꯏ ꯍꯥꯏꯗꯤ ꯃꯣꯏꯅ ꯑꯍꯟ ꯀꯩꯀꯩ ꯑꯣꯏꯁꯟꯗ꯭ꯔꯤꯀꯥꯟꯗ ꯑꯩꯈꯣꯏꯗꯣ ꯁ꯭ꯇꯦꯕꯜ ꯑꯣꯏꯍꯟꯅꯤꯡꯕꯗꯨꯅꯦꯕ
ꯃꯥꯅꯦ
ꯃꯥꯅꯤ ꯃꯥꯅꯤ ꯑꯗꯣ ꯑꯩꯅ ꯑꯩꯒꯤ ꯑꯣꯏꯅꯗꯤ ꯀꯩꯅꯣ ꯇꯧ ꯑꯦꯀꯥꯗ ꯌꯥꯖꯩ ꯍꯣꯏ ꯀꯩꯅꯣ ꯇꯧꯋꯦ ꯑꯗꯨꯝ ꯌꯥꯝ ꯊꯤꯅ ꯔꯦꯁꯄꯦꯛ ꯁ꯭ꯀꯨꯜꯒꯤ ꯑꯣꯏꯔꯦ ꯑꯗꯨꯒ ꯌꯥꯝ ꯍꯦꯟꯅ ꯑꯦꯀꯥꯗꯃꯤꯅ ꯌꯥꯝ ꯍꯦꯟꯅ ꯄꯥꯝꯕꯕꯨꯗꯤ ꯑꯣꯏꯗꯦꯕꯀꯣ
ꯑ
ꯑꯗꯨ ꯇꯥꯔꯒꯥ ꯑꯇꯣꯞꯄ ꯊꯥꯖꯥꯅ ꯈꯟꯕꯅꯦꯕꯣꯏꯩꯅ
ꯑꯩꯁꯨ ꯑꯗꯨꯃꯥꯏꯅꯗꯤ ꯈꯜꯂꯦꯕ ꯍꯥꯏꯗꯤ ꯑꯩꯒꯤ ꯁꯤꯠꯇꯣ ꯍꯥꯟꯅ ꯐꯪꯉꯒ ꯑꯇꯣꯞꯄ ꯄ꯭ꯔꯤꯄꯦꯌꯔ ꯇꯞꯅ ꯇꯞꯅ ꯇꯧꯕ ꯇꯧꯑꯛꯄꯗꯤꯥ ꯌꯥꯏꯗꯅ ꯑꯗꯨꯃꯛꯅ ꯈꯜꯂꯤꯁꯦ ꯑꯗꯨꯅꯦ ꯍꯧꯖꯤꯛ ꯍꯧꯖꯤꯛꯇꯤ ꯑꯩ ꯄꯨꯔꯥ ꯀꯩ ꯈꯟꯗꯣꯏꯩꯅꯣ ꯈꯪꯗꯦ ꯍꯕ ꯑꯩ ꯄꯨꯔꯥ ꯁꯥꯔꯦ ꯍꯥꯏꯕꯒꯤ ꯃꯊꯥꯁꯦ
ꯃꯁꯇ꯭ꯔ ꯂꯣꯏꯕꯥꯖꯨ ꯇꯧꯔꯤꯅꯤ ꯍꯥꯌꯕꯥ
ꯑꯗꯨꯅꯦ ꯑꯗꯨꯅꯦ ꯃꯤꯅꯗꯤ ꯁꯤꯁꯤ ꯍꯥꯏꯔꯛꯑꯣ ꯍꯥꯏꯔ
ꯑꯗꯨ ꯇꯥꯔꯗꯤ ꯚꯥꯏ ꯀꯩꯅꯣ ꯇꯧ ꯗꯤꯁꯦꯝꯕꯔꯒꯤꯗꯨꯗ ꯐꯖꯅ ꯈꯨꯊꯣꯛꯄꯁꯨ ꯄꯤꯔꯒ ꯆꯨꯝꯅꯥ ꯉꯝꯗ꯭ꯔꯒꯁꯨ ꯑꯗꯨꯃꯥꯏꯅ ꯊꯥꯃꯤꯟꯅꯁꯦ ꯑꯩꯁꯨ ꯊꯥꯗꯣꯏꯅꯦꯕ ꯅꯦꯠ ꯀꯤ ꯗꯣ
ꯑꯗꯨꯅꯦ
ꯑ ꯑꯗꯨ ꯇꯧꯔꯥ ꯁꯥꯔꯒ ꯍꯣꯏ ꯑꯁꯨꯃꯥꯏꯅ ꯐꯤꯁ ꯁꯤꯒꯨꯝꯕ ꯑꯃ ꯀꯩꯅꯣꯝ ꯀꯩꯅꯣꯃ ꯁꯤꯠ ꯑꯃ ꯂꯩꯇꯥꯥꯔꯗꯤ ꯏꯁꯥꯗꯨ ꯈꯤꯇꯪ ꯋꯥꯈꯜꯗꯣ ꯈꯤꯇꯪ ꯑꯦꯁ ꯁꯤꯃ ꯂꯩꯔꯤꯕ ꯍꯥꯏꯅ ꯑꯗꯨꯝ ꯈꯜꯂꯤꯗꯅ
ꯑꯗꯨꯅꯦ ꯑꯗꯨꯅꯦ
ꯑꯥ ꯑꯗꯨ ꯇꯧꯔꯒꯅ ꯑꯇꯩ ꯑꯇꯩ ꯄ꯭ꯔꯤꯄꯦꯌꯔ ꯇꯧꯒꯦ ꯑꯗꯨꯝ ꯌꯥꯅꯤꯕ
ꯑꯗꯨꯅꯦ ꯑꯗꯨꯅꯦ ꯈꯜꯂꯤꯁꯤꯁꯨ ꯑꯩꯁꯨ
ꯑꯥ
ꯃꯊꯥ ꯁꯥꯏ ꯍꯥꯏꯕ ꯀꯦꯝꯇ ꯁꯨꯃꯥꯏꯅ ꯄꯨꯔꯥ ꯀꯦꯝꯇ ꯇꯧꯗꯕꯤ ꯂꯩꯕ ꯑꯩ ꯄꯨꯔꯥ ꯀꯞ ꯀꯩ ꯍꯥꯏꯗꯣꯏꯅꯣ ꯈꯪꯗꯦ ꯍꯥꯏꯕ
ꯑꯩꯁꯨ ꯑꯗꯨꯗ ꯁꯤꯁꯤꯗ ꯈꯜꯂꯝꯗ ꯇꯥꯔꯗꯤ ꯑꯩꯁꯨꯅꯦ ꯄꯨꯔꯥ ꯄꯨꯔꯥ ꯗꯤꯄ꯭ꯔꯦꯁꯟꯅꯦ ꯆꯠꯇꯣꯏꯁꯦ ꯑꯩ ꯈꯪꯉꯥꯕꯅꯦ